ꯑꯥ
ꯇꯥꯔꯥꯕꯔꯣ꯫
ꯎꯝ꯫
ꯅꯪ ꯏꯟꯁꯇꯥ ꯄꯥꯏꯗꯦꯀꯣ?
ꯀꯔꯤ? ꯀꯩꯍꯥꯢꯅꯣ?
ꯏꯟꯁꯇꯥ-ꯏꯟꯁꯇꯥ꯫
ꯀꯩꯗꯧꯕ꯫
ꯄꯥꯏꯗꯕ꯭ꯔꯕ ꯍꯧꯖꯤꯛ?
ꯍꯧꯖꯤꯛꯂꯣ?
ꯎꯝ꯫
ꯑꯁ ꯑꯩ ꯑꯗꯨꯗ ꯆꯪꯉꯨꯔꯦ ꯏꯁꯄꯤꯠ ꯀꯦꯠ ꯀꯤ ꯈꯨꯡꯉꯨꯞ ꯃꯌꯥꯝꯗꯨ ꯕꯦꯂꯦꯔꯤꯌꯥ ꯃꯌꯥꯝꯗꯨ ꯎꯕꯗ ꯑꯩ꯫ ꯑꯩ ꯃꯊꯥ ꯁꯥꯒꯠꯂꯦ꯫ ꯄꯥꯝꯕꯒꯤ꯫ ꯁꯤꯖꯦ ꯈꯪꯕ꯭ꯔꯥ? ꯈꯪꯡꯕ ꯃꯤꯅ ꯀꯩꯅꯣꯒꯨꯝꯕ ꯄꯥꯝꯃꯤꯗꯅ꯫ ꯎꯝ ꯀꯃꯥꯏ ꯍꯥꯏꯅꯤ꯫ ꯃꯤꯅ ꯁꯅꯥ ꯂꯨꯄꯥ ꯄꯥꯝꯃꯤꯗꯅ ꯑꯩꯈꯣꯏꯅ ꯑꯃꯨꯛ ꯁꯤꯒꯨꯝꯕꯗ ꯉꯥꯎꯍꯕꯗꯣ꯫ ꯇꯥꯗ꯭ꯔꯣ? ꯍꯜꯂꯣ꯫ ꯉꯥꯟꯊꯣꯏ꯫ ꯢꯃꯥ ꯇꯥꯈꯤꯗ꯭ꯔ ꯃꯥꯜꯂꯦ꯫ ꯈꯥꯕ꯫